ꯍꯜꯂꯣ
ꯍꯥꯎ
ꯇꯥꯏꯌꯦ ꯇꯥꯏꯌꯦ
ꯀꯩꯗꯣꯏꯅꯣ
ꯀꯩꯝ ꯇꯧꯗꯦꯗ ꯂꯥꯏꯔꯤꯛ ꯄꯥꯔꯝꯕꯅꯦ
ꯀꯩ ꯂꯥꯏꯔꯤꯛ ꯄꯔꯝꯃꯤꯅꯣ ꯚꯥꯏ
ꯑꯥꯁ ꯁꯨꯝ ꯃꯊꯪꯒꯤ ꯅꯦꯠꯀꯤ ꯑꯦꯛꯖꯥꯝꯒꯤ ꯍꯟꯗꯛꯇꯨ ꯑꯦꯛꯖꯥꯝ ꯌꯥꯝ ꯅꯨꯡꯉꯥꯏꯇ꯭ꯔꯕ ꯑꯩꯗꯣ ꯃꯣꯏ ꯃꯊꯪꯗꯤ ꯁꯨꯏ ꯐꯥꯎꯍꯜꯂꯒꯦꯅ
ꯑꯩꯗꯤ ꯅꯪ ꯋꯥꯔꯤ ꯅꯨꯡꯉꯥꯏꯕ ꯅꯣꯕꯦꯜ ꯄꯥꯔꯝꯒꯗ꯭ꯔꯅ ꯈꯜꯂꯒ
ꯑꯁ ꯅꯣꯕꯦꯜꯒ ꯆꯪꯗ꯭ꯔꯦ ꯍꯧꯖꯤꯛꯀꯥꯟ ꯅꯣꯕꯦꯜꯒ ꯃꯇꯝ ꯑꯣꯏꯗ꯭ꯔꯦ ꯅꯣꯕꯦꯜ ꯄꯥꯕ ꯇꯣꯛꯑꯦ
ꯑꯁ ꯅꯪ ꯅꯣꯕꯦꯜ ꯐꯖ ꯐꯖꯕ ꯌꯥꯝꯗꯤ ꯄꯥꯒꯤꯕꯅꯦꯍꯦ
ꯄꯥꯔꯝꯃꯦ ꯈ꯭ꯔ ꯃꯔꯛ ꯑꯃ ꯏꯔꯥꯡ ꯇꯧꯗ꯭ꯔꯤꯉꯩꯗ ꯏꯔꯥꯡ ꯇꯧꯒꯤꯕꯗꯩ ꯂꯣꯏ ꯀꯥꯏꯔꯦꯕꯣ
ꯑꯗꯣ ꯅꯪꯅ ꯈ꯭ꯋꯥꯏ ꯄꯥꯝꯖꯒꯤꯕꯅꯦ ꯅꯣꯕꯦꯜꯗ ꯈ꯭ꯋꯥꯏ ꯐꯖꯒꯤꯕ ꯔꯥꯏꯇꯔꯗꯣ
ꯎꯝ
ꯑꯗꯨꯞ ꯀꯅꯥ ꯑꯣꯏꯒꯦꯕ
ꯑꯥ ꯍꯥꯏꯗꯤ ꯃꯅꯤꯄꯨꯔꯒꯤꯔꯣ ꯀꯩꯒꯤꯅꯣ
ꯃꯅꯤꯄꯨꯔ ꯃꯅꯤꯄꯨꯔꯤꯒꯤꯗꯤ ꯅꯠꯇꯦ ꯁꯨꯝ ꯑꯇꯣꯞꯄ ꯋꯦꯁꯇꯔꯟꯂꯣꯝꯒꯤ
ꯎꯝ ꯋꯦꯁꯇꯔꯟꯂꯣꯝꯒꯤꯖꯦ ꯑꯩꯅ ꯄꯥꯝꯕ ꯑꯃꯗꯤ ꯂꯩ ꯀꯦꯜꯕꯤꯅꯣ ꯀꯧꯕ ꯀꯦꯜꯕꯤꯅꯣ ꯀꯧꯕ ꯅꯨꯄꯥ ꯑꯃ ꯏꯇꯥꯂꯤꯒꯤ ꯃꯆꯥ
ꯑꯥ ꯀꯦꯜꯕꯤꯅꯣꯒꯤ ꯈ꯭ꯋꯥꯏ ꯃꯃꯤꯡ ꯆꯠ ꯀꯔꯝꯕꯅ ꯑꯣꯏꯒꯦ
ꯃꯥꯒꯤ ꯏꯐ ꯋꯣꯟ ꯑꯦ ꯋꯤꯟꯇꯔꯁ ꯅꯥꯏꯠ ꯑꯦꯠ ꯇ꯭ꯔꯥꯕꯦꯂꯔ ꯑꯅ ꯑꯝ ꯂꯩ ꯃꯃꯤꯡ ꯌꯥꯝ ꯁꯥꯡꯕꯅꯤ
ꯏꯐ ꯑꯣꯟ ꯑꯦ ꯋꯤꯟꯇꯔꯁ ꯅꯥꯏꯠ ꯑꯣꯐ ꯇ꯭ꯔꯦꯕꯦꯂꯔ
ꯑꯦ ꯇ꯭ꯔꯥꯕꯦꯂꯔ ꯍꯥꯏꯕ
ꯑꯦ ꯇ꯭ꯔꯥꯕꯦꯂꯔ
ꯎꯝ ꯃꯥꯖꯦ ꯄꯣꯁꯃꯣꯔꯗꯔꯟꯒꯤ ꯔꯥꯏꯇꯔꯅꯦꯕꯀꯣ
ꯑꯥ
ꯍꯥꯏꯗꯤ ꯃꯥꯒꯤ ꯔꯥꯏꯇꯤꯡꯖꯦ ꯂꯥꯏꯔꯤꯛ ꯑꯃꯒ-ꯑꯃꯒ ꯑꯝꯇ ꯃꯥꯟꯅꯗꯦꯕ ꯃꯥꯅ ꯏꯕꯖꯦ ꯍꯥꯏꯗꯤ ꯔꯥꯏꯇꯔ ꯈꯨꯗꯤꯡꯃꯛꯁꯦ ꯑꯌꯥꯝꯕꯅꯗꯤ ꯃꯥꯒꯤ ꯀꯩꯅꯣꯃ ꯑꯗꯨꯝ ꯂꯩꯅꯗ꯭ꯔꯥ ꯕꯤꯅꯣꯗꯤꯅꯤꯒꯤ ꯍꯥꯏꯔꯣ ꯃꯥꯒꯤ ꯁꯤꯒꯅꯦꯆꯔ ꯆꯔ ꯑꯣꯏꯕ ꯋꯥꯍꯩꯗ ꯐꯖꯕ ꯈꯣꯠꯄ ꯂꯩꯗꯅ
ꯑꯥ
ꯑꯗꯨꯗ ꯍꯧꯖꯤꯛꯀꯤ ꯅꯨꯄꯥꯁꯤꯗꯤ ꯃꯥꯒꯤ ꯈꯨꯏꯁꯦ
ꯑꯥ
ꯌꯥꯝ ꯊꯤꯅ ꯈꯦꯠꯅꯍꯟꯕ ꯍꯥꯏꯇꯥꯔꯦ ꯑꯩꯈꯣꯏꯗ ꯂꯥꯏꯔꯤꯛ ꯄꯥꯅꯤꯡꯕꯁꯨ ꯄꯣꯛꯍꯜꯂꯦꯕ ꯃꯥꯒꯤ ꯄꯥꯕꯁꯦ
ꯎꯝ
ꯋꯥꯔꯤꯁꯦ ꯀꯃꯥꯏꯅ ꯇꯧꯒꯦꯗ ꯍꯧꯖꯤꯛꯀꯤ ꯑꯩꯅ ꯍꯥꯏꯔꯤ ꯅꯣꯕꯦꯜꯗꯣ
ꯑꯥ
ꯑꯗꯨꯗꯣ ꯋꯥꯔꯤ ꯑꯃꯥꯗ ꯑꯃꯥꯗ ꯑꯃꯥꯗ ꯄꯨꯔꯥ ꯂꯣꯟꯁꯤꯜꯂꯦꯗꯅ ꯑꯗꯨꯒ ꯑꯗꯨꯝ ꯇꯧꯔ ꯆꯠꯇꯣꯏꯅꯦꯕ ꯐ꯭ꯂꯣꯜ ꯑꯃꯗ ꯍꯥꯏꯗꯤ ꯑꯩ ꯏꯁꯥꯃꯛꯁꯤꯁꯨ ꯌꯥꯎꯍꯟꯕꯩ ꯇꯥꯏꯞꯇ ꯂꯥꯏꯔꯤꯛꯁꯤꯗ ꯑꯗꯨꯝ ꯊꯤꯖꯤꯟꯕꯩ ꯇꯥꯏꯞ ꯇꯧꯍꯟꯕ ꯍꯥꯏꯇꯔꯦ ꯑꯗꯨ ꯅꯨꯡꯉꯥꯏꯕ
ꯑꯩꯈꯣꯏ ꯑꯩꯈꯣꯏꯒꯤ ꯃꯅꯤꯄꯨꯔꯤꯒꯤ ꯅꯣꯕꯦꯜꯗ ꯍꯥꯏꯔꯒꯅ ꯑꯩꯈꯣꯏꯒꯤ ꯀꯠꯆꯥ ꯃꯩꯇꯩꯒꯅ ꯏꯕꯗꯣ ꯑꯗꯨ
ꯍꯣꯏ ꯑꯗꯨꯒꯨꯝꯕꯁꯨ ꯈꯔ ꯆꯪꯉꯦ ꯃꯥꯏꯁꯦ
ꯑꯣ ꯏꯁꯇ꯭ꯔꯤꯝ ꯑꯣꯞ ꯀꯟꯁꯤ ꯅꯦꯁꯁꯦ ꯈꯔ ꯆꯪꯉꯦꯕ
ꯎꯝ ꯑꯗꯨꯗ ꯃꯥꯏꯁꯤꯗ ꯑꯃꯨꯛ ꯏꯁꯀꯤꯟ ꯑꯣꯞ ꯏꯁꯇ꯭ꯔꯤꯝ ꯑꯣꯞ ꯀꯟꯁꯤꯌꯁꯅꯦꯁꯇꯨꯒꯤ ꯃꯊꯛꯇ ꯑꯃꯨꯛ ꯄ꯭ꯂꯣꯠꯇꯣ ꯏꯁꯇ꯭ꯔꯤꯝ ꯑꯣꯞ ꯀꯟꯁꯤꯁꯅꯦꯁꯇꯗꯤ ꯍꯥꯏꯅ ꯍꯥꯏꯅ ꯄ꯭ꯂꯣꯠ ꯑꯃꯒꯤꯗ ꯑꯗꯨꯝ ꯆꯠꯇꯤ ꯆꯠꯂꯤꯗꯅ ꯄ꯭ꯂꯣꯠ ꯑꯃꯒꯤ ꯃꯅꯨꯡꯗ ꯔꯤꯕꯣꯜꯞ ꯇꯧꯔꯤꯗꯅ
ꯑꯥ
ꯑꯗꯨ ꯃꯥꯏꯁꯤꯗ ꯑꯃꯨꯛ ꯆꯣꯡꯗꯣꯏꯅꯦꯕ ꯋꯥꯔꯤꯁꯦ ꯋꯥꯔꯤ ꯃꯆꯥ ꯃꯆꯥ ꯄꯨꯟꯖꯜꯂ ꯁꯦꯝꯕꯒꯤ ꯇꯥꯏꯞꯇꯁꯨ ꯇꯧꯋꯦꯕ ꯍꯥꯏꯗꯤ ꯀꯣꯟꯅ ꯁꯝꯅꯍꯜꯂꯛ ꯇꯣꯏꯕ ꯄꯨꯜꯂꯞꯇꯣ ꯑꯃꯨꯛ
ꯑꯩꯈꯣꯏ ꯃꯅꯤꯄꯨꯔꯒꯤ ꯄꯥꯆꯥꯗꯣ ꯑꯗꯨꯁꯨ ꯐꯥꯎꯕꯅꯦ ꯍꯦ ꯏꯕꯗꯗꯤ
ꯑꯦ ꯃꯥꯁꯨ ꯃꯩꯅꯤ ꯀꯩꯅꯣ
ꯑꯩꯅ ꯈ꯭ꯋꯥꯏꯗꯒꯤ ꯅꯣꯕꯦꯜ ꯏꯕꯗ ꯄꯥꯝꯖꯕꯁꯦ
ꯎꯝ ꯑꯩꯁꯨ ꯄꯥꯝꯃꯦ ꯄꯆꯥ ꯄꯆꯥꯒꯤ ꯈꯔ ꯄꯥꯔꯝꯃꯦ ꯑꯩꯁꯨ
ꯑꯥ ꯑꯗꯨꯒ ꯍꯣꯏ ꯈ꯭ꯋꯥꯏꯔꯥꯛꯄꯝ ꯆꯥꯎꯕ ꯍꯣꯏꯒ ꯏꯕꯁꯤꯗꯤ ꯂꯣꯟꯗ ꯐꯖꯕ ꯀꯣ
ꯃꯥꯅꯦ ꯃꯥꯅꯦ ꯃꯣꯏ ꯑꯥ
ꯃꯤꯑꯣꯏꯕꯒꯤ ꯑꯥ ꯆꯠꯅꯔꯤꯕ ꯍꯨꯃꯤꯅꯤꯇꯤ ꯏꯁꯇꯥꯏꯜꯁꯦ ꯁꯤꯕꯨꯗꯤ ꯈꯔ ꯌꯥꯎꯋꯤ ꯀꯣ ꯆꯥꯎꯕꯁꯨ ꯅꯣꯕꯦꯜ ꯏꯕꯗ ꯍꯩꯇꯦ ꯍꯥꯏꯕꯗꯤ ꯅꯠꯇꯦꯕ ꯀꯣ
ꯅꯠꯇꯦꯗ ꯃꯥꯒꯤ ꯂꯤꯇꯔꯦꯆꯔꯒꯤ ꯋꯦꯞ ꯂꯩꯗꯣꯏꯅꯤꯗꯅ
ꯑꯥ
ꯍꯥꯏꯗꯤ ꯃꯣꯏꯁꯤꯅ ꯔꯣꯃꯥꯟꯇꯤꯁꯤꯖꯝꯒꯤ ꯄꯣꯠꯇꯨꯅꯦꯕ ꯍꯥꯏꯗꯤ ꯌꯥꯝꯅ ꯁꯩꯊꯥꯕꯗ ꯂꯣꯛꯇꯥꯛꯀꯁꯦ ꯌꯥꯝ ꯐꯖꯅ ꯁꯩꯊꯥꯕ
ꯑꯗꯨꯒꯤꯅ ꯑꯃꯨꯛ ꯄꯆꯥꯒꯤꯅ ꯑꯃꯨꯛ ꯀꯃꯥꯏꯅ ꯇꯧꯒꯦꯗ ꯅꯪ ꯍꯧꯖꯤꯛ ꯍꯥꯏꯔꯤꯕ ꯄꯣꯁ ꯃꯣꯔꯗꯔꯅꯤꯖꯝꯗꯣ
ꯎꯝ ꯎꯝ
ꯑꯗꯨꯒꯤ ꯃꯇꯨꯡꯗ ꯂꯥꯛꯄ ꯀꯣ ꯃꯣꯗꯔꯟꯗꯤ ꯆꯪꯉꯛꯑꯕ ꯃꯣꯏꯒꯤ ꯃꯣꯗꯔꯟꯒ ꯑꯔꯤꯕꯒꯁꯨ ꯂꯪꯗꯥꯥꯏ ꯑꯣꯏꯕ ꯇꯥꯏꯃꯤꯡ ꯃꯤꯁꯦ ꯀꯉꯥꯎꯅꯔꯛꯄ ꯇꯥꯏꯃꯤꯡꯗ ꯀꯣ ꯏꯕ ꯑꯗꯒꯤꯗꯤ ꯑꯩꯈꯣꯏꯒꯤ ꯃꯅꯤꯄꯨꯔꯁꯦ ꯏꯟꯗꯤꯌꯥꯒꯤ ꯃꯅꯨꯡꯗ ꯇꯤꯟꯈ꯭ꯔꯕ ꯃꯇꯨꯡꯗꯀꯣ ꯅꯨꯡꯉꯥꯏꯒꯗ꯭ꯔꯥ ꯍꯥꯏꯔꯒ
ꯎꯝ
ꯑꯩꯈꯣꯏꯒꯤ ꯅꯨꯡꯉꯥꯏꯔꯛꯇꯕ ꯇꯥꯏꯃꯤꯡ ꯀꯣ ꯑꯗꯨ ꯊꯥꯕꯛ ꯐꯪꯉꯛꯇꯕ ꯍꯤꯡꯕꯒꯤ ꯃꯍꯥꯎꯗ ꯚꯦꯂꯨ ꯂꯩꯔꯛꯇꯕ
ꯍꯣꯏ
ꯀꯃꯥꯏꯟ ꯇꯧꯔꯒ ꯄꯨꯟꯁꯤꯁꯦ ꯍꯤꯡꯅꯤ ꯈꯠꯂꯛꯄ ꯒꯤ ꯏꯃꯦꯖꯁꯦ ꯌꯥꯝ ꯇꯥꯌꯦꯕ ꯃꯥꯏ ꯈꯨꯠꯏꯗ
ꯄꯥꯆꯥꯗꯤ ꯑ ꯈꯨꯟꯅꯥꯏ ꯃꯤꯑꯣꯏꯕ ꯈꯨꯟꯅꯥꯏꯒꯤ ꯐꯖꯅ ꯀꯩꯅꯣ ꯇꯧꯕꯅꯦ ꯎꯠꯄ ꯉꯝꯕꯅꯦ ꯍꯥꯏꯗꯤ ꯃꯥꯅ ꯏꯔꯤꯗꯣ ꯃꯅꯤ ꯄꯨꯔꯒꯤ ꯅꯍꯥꯗꯖꯨ ꯑꯗꯨꯝ ꯄꯨꯔꯥ ꯔꯤꯐ꯭ꯂꯦꯛ ꯇꯧꯕ ꯉꯝꯕꯅꯦꯕ ꯅꯥ ꯇꯥꯊꯤꯕ ꯑꯍꯜꯒꯗꯣ ꯐꯖꯗ꯭ꯔꯣ
ꯎꯝ ꯅꯥ ꯇꯥꯊꯤꯕ ꯑꯍꯜ ꯑꯃꯥ ꯀꯥꯟꯊꯣꯛꯄꯖꯦ ꯀꯥꯂꯤꯃꯥꯏ ꯃꯃꯥꯡꯗ ꯂꯥꯏꯕꯛ ꯀꯠꯄꯁꯨ ꯌꯥꯎꯏ ꯀꯠꯇꯕꯖꯨ ꯌꯥꯎꯏꯀꯇꯣ ꯍꯥꯏꯗꯤ ꯃꯤꯑꯣꯏꯕꯒꯤ ꯄꯨꯟꯁꯤꯗ ꯊꯦꯡꯅꯕ ꯍꯥꯏꯗꯤ ꯀꯩꯅꯣꯖꯦ ꯑ ꯆꯠꯀꯗꯕ ꯂꯝꯕꯤ ꯖꯦ ꯀꯔꯣꯝꯗ ꯆꯠꯀꯗꯒꯦ ꯀꯗꯥꯏ ꯆꯠꯀꯗꯒꯦꯅ ꯀꯡꯉꯥꯎꯅꯔꯒ ꯂꯩꯕꯀꯣ ꯑꯩ ꯆꯠꯂꯤꯕ ꯂꯝꯕꯤꯗꯨꯕꯨ ꯆꯨꯝꯕ꯭ꯔꯥ ꯀꯥꯏꯅꯒ ꯌꯥꯝꯅ ꯈꯟꯆꯥꯅꯍꯟꯕ ꯇꯥꯏꯃꯤꯡꯅꯦ ꯍꯥꯏꯇꯥꯔꯦ
ꯃꯥꯅꯤ
ꯍꯧꯒꯔ꯭ꯕ ꯊꯧꯗꯣꯛꯇꯨꯅ ꯑ ꯃꯥꯏ ꯄꯨꯟꯁꯤ ꯈꯣꯡ ꯊꯥꯡꯖꯤ ꯑꯣꯏꯕ ꯌꯥꯕ꯭ꯔꯥ ꯌꯥꯗꯕ꯭ꯔꯥ ꯀꯥꯏꯅꯒ ꯌꯥꯝꯅ ꯑꯔꯣꯏꯕꯤꯗꯒ ꯀꯩꯅꯣ ꯇꯧꯕꯗꯣ ꯈꯜꯍꯟꯕ ꯋꯥꯈꯜ ꯑꯝ ꯐꯥꯎꯔꯛꯄꯗꯣ
ꯍꯣꯏ
ꯑꯗꯒꯤ ꯃꯥꯒꯤ ꯃꯥꯒꯤꯖꯨ ꯃꯌꯨꯝ ꯄꯥꯜꯂꯕꯅꯤꯗꯅ
ꯑꯣꯏ
ꯑꯗꯩ ꯃꯥꯏ ꯃꯆꯥ ꯃꯁꯨ ꯂꯩꯔꯕꯗꯨꯗ ꯃꯥꯅꯗꯤ ꯃꯤꯑꯣꯏꯕ ꯑꯦꯁ ꯑꯦ ꯍ꯭ꯌꯨꯃꯦꯟ ꯑꯣꯏꯅ ꯃꯥꯅ ꯈꯪꯅꯖꯔꯝꯕ ꯅꯨꯄꯤꯗꯣ ꯃꯥꯕꯨ ꯋꯥꯔꯤꯕ꯭ꯔꯥ ꯍꯤꯡꯉꯤꯕ꯭ꯔꯥ ꯀꯥꯏꯅ ꯈꯟꯖꯔꯨꯕ ꯑꯗꯨꯒ ꯃꯥꯅ ꯈꯟꯖꯔꯨꯕꯗꯨꯒꯤ ꯋꯥꯡꯃ ꯗ ꯆꯂꯛꯄꯗꯣ
ꯎꯝ
ꯗꯒꯤ ꯇꯁꯦꯡ ꯇꯁꯦꯡꯕ ꯈꯟꯖꯤꯜꯂꯛꯑ ꯀꯥꯟꯗꯗꯤ ꯍꯧꯖꯤꯛ ꯍꯧꯖꯤꯛ ꯃꯥꯒ ꯂꯩꯅꯔꯤꯕ ꯃꯤꯑꯣꯏꯕꯒꯤ ꯈꯜꯂꯤꯕ ꯋꯥꯈꯟ ꯀꯣ ꯋꯥꯔꯖꯨ ꯋꯥꯅ ꯂꯩꯃꯤꯟꯅꯔꯤꯕ ꯍꯤꯡꯃꯤꯟꯅꯔꯤꯕ ꯃꯆꯥꯒꯤ ꯈꯜꯂꯛꯄꯗꯣ ꯑꯃꯨꯛ ꯂꯥꯁꯇ
ꯍꯣꯏ
ꯊꯥꯡꯒꯗꯕ ꯈꯣꯡꯊꯥꯡꯒ ꯎꯠꯄꯗꯣ
ꯍꯣꯏ
ꯌꯥꯝ ꯊꯤ ꯐꯖꯩ ꯍꯥꯏꯇꯥꯔꯦ
ꯃꯥꯟ ꯇꯧꯕꯅꯦ ꯃꯥꯏ ꯅꯣꯕꯦꯜꯒꯩꯖꯦ ꯍꯥꯏꯗꯤ ꯄꯥꯇꯛ ꯄꯥꯇꯛꯁꯨ ꯇꯧꯔꯒꯒꯣ
ꯑꯥ
ꯑꯩꯈꯣꯏꯗ ꯄꯥꯕꯗꯖꯨ ꯋꯥꯍꯟꯗꯕ
ꯎꯝ
ꯑꯗꯩ ꯑꯗꯨꯝ ꯅꯣꯡꯃ ꯅꯠꯇ꯭ꯔꯒ ꯅꯨꯃꯤꯠ ꯅꯤꯅꯤꯗꯒ ꯑꯗꯨꯝ ꯂꯣꯏꯁꯤꯟꯕ ꯉꯝꯕꯅꯦꯕ ꯃꯥꯒꯤ ꯅꯣꯕꯦꯜꯖꯦ
ꯎꯝ ꯑꯗꯨꯗꯒꯤ ꯌꯥꯝ ꯐꯖꯕ ꯑꯃꯅ ꯃꯥꯒꯤ ꯏꯝꯐꯥꯜ ꯑꯃꯁꯨꯡ ꯏꯁꯤꯡ ꯅꯨꯡꯁꯤꯠꯀꯤ ꯐꯤꯕꯝ ꯑꯅ
ꯎꯝ
ꯋꯥ ꯅꯣꯕꯦꯜ ꯑꯃ ꯂꯩꯕꯗꯣ ꯈꯪꯕ꯭ꯔꯥ
ꯈꯪꯉꯦ ꯈꯪꯉꯦ ꯑꯗꯨ ꯑꯩ ꯄꯥꯗꯤ ꯄꯥꯗ꯭ꯔꯤ ꯈꯪꯗꯤ ꯈꯪꯉꯦ
ꯑ ꯍꯨꯖꯤꯛꯀꯤ ꯊꯥꯅꯤꯜ ꯍꯥꯏꯖꯤꯅ ꯅꯣꯚꯦꯜꯖꯤꯒꯤ ꯈ꯭ꯋꯥꯏꯗꯒꯤ ꯃꯦꯟ ꯀꯦꯔꯦꯛꯇꯔꯅꯦꯕ
ꯎꯝ ꯎꯝ ꯎꯝ
ꯃꯥꯁꯦ ꯀꯁꯥꯔ ꯃꯩꯇꯩ ꯑꯣꯏꯗꯣꯏꯅꯦꯕ
ꯑꯣ
ꯃꯇꯝ ꯃꯇꯝꯗꯨꯗ ꯆ ꯆꯟꯗ꯭ꯔꯀꯤꯇ ꯕꯩꯒꯆꯟꯗ꯭ꯔꯅ ꯄꯥꯜꯂꯒ ꯀꯨꯃꯨꯗꯤꯅ ꯑꯃꯨꯛ ꯀꯁꯥꯗ ꯆꯦꯜꯂ ꯂꯩꯈꯤꯕꯗꯣ ꯅꯔꯁꯤ ꯉꯥꯅ ꯄꯥꯟꯕ ꯃꯇꯝꯗ ꯃꯩꯇꯩ ꯈꯔ ꯆꯦꯟꯈꯤꯗ꯭ꯔꯥ ꯆꯍꯤ ꯇꯔꯦꯠ ꯈꯨꯟ ꯇꯥꯛꯄ ꯃꯇꯝꯗ ꯩꯒ ꯆꯟꯗ꯭ꯔꯣ ꯀꯩꯀꯥꯅ ꯃꯅꯤꯄꯨꯔ ꯊꯥꯗꯣꯛꯑꯒ ꯀꯁꯥꯔ ꯀꯩꯀꯥꯗ ꯂꯩꯈꯤꯗ꯭ꯔꯣ ꯑꯗꯨ ꯆꯥꯛꯍꯥꯎꯕ ꯃꯩꯇꯩꯁꯤꯡꯗꯨꯅ ꯑꯩꯈꯣꯏꯒꯤ ꯃꯣꯏꯒꯤ ꯍꯤꯁꯇ꯭ꯔꯤꯗ ꯃꯅꯤꯄꯨꯔꯁꯦ ꯌꯥꯝꯅ ꯑꯁꯦꯡꯕ ꯂꯥꯏꯒꯤ ꯂꯩꯕꯥꯛ ꯒꯣꯕꯤꯟꯗꯖꯤꯒꯤ ꯍꯧꯔꯛꯐꯝ ꯀꯥꯏꯅꯒ ꯂꯧꯅꯕꯗꯣ ꯑꯗꯨꯃꯥꯏꯅ ꯇꯧꯗꯅ ꯊꯥꯅꯤꯟ ꯍꯥꯏꯔꯤꯕ ꯀꯦꯔꯦꯛꯇꯔꯁꯦ ꯁꯤꯁꯤꯗꯁꯨ ꯃꯅꯤꯄꯨꯔꯁꯦ ꯌꯥꯝꯅ ꯁꯦꯡꯕ ꯃꯣꯏꯒꯤ ꯍꯧꯔꯛꯐꯝ ꯑꯣꯔꯤꯖꯤꯟ ꯑꯣꯏꯕꯀꯣ ꯂꯥꯏꯒꯤ ꯂꯩꯕꯥꯛꯅꯤ ꯀꯥꯏꯅ ꯂꯥꯛꯆꯔꯨꯔꯕ ꯃꯇꯝꯗꯨꯗ ꯑ ꯃꯅꯤꯄꯨꯔꯗ ꯆꯠꯅꯔꯝꯃꯤꯕ ꯀꯩꯅꯣꯁꯦ ꯑꯥ ꯅꯤꯇꯤ ꯅꯤꯌꯣꯝꯁꯦ ꯁꯤ ꯃꯥꯅ ꯂꯩꯔꯀꯥꯟꯗ ꯌꯥꯝꯅ ꯃꯥꯡꯊꯔꯛꯑꯕ ꯍꯥꯏꯇꯥꯔꯦ ꯁꯣꯁꯥꯏꯇꯤ ꯑꯃ ꯑꯣꯏꯔꯝꯕ ꯑꯗꯩ ꯅꯨꯄꯤ ꯑꯉꯥꯡ ꯐꯥꯎꯕꯗ ꯃꯇꯧ ꯀꯔꯝꯅ ꯌꯨꯝꯐꯜ ꯃꯔꯤ ꯂꯩꯔ ꯐꯥꯎꯕꯗ ꯑꯆꯦꯠꯄ ꯃꯔꯤ ꯂꯩꯔꯛꯇꯕ ꯃꯥꯅ ꯃꯥꯅ ꯊꯣꯛꯄ ꯍꯤꯡꯅꯕꯒꯤ ꯄꯨꯟꯁꯤ ꯉꯝꯅꯕꯁꯤ ꯑꯗꯨ ꯑꯔꯥꯟꯕ ꯂꯝꯕꯤꯗ ꯆꯠꯂꯛꯄ
ꯎꯝ
ꯃꯥꯅ ꯍꯣꯇꯦꯜꯗꯨ ꯂꯩꯔꯀꯥꯟꯗꯀꯣ ꯈꯪꯕ ꯉꯝꯝꯕꯅꯦꯕ ꯅꯣꯏ ꯃꯅꯤꯄꯨꯔꯗ ꯊꯣꯛꯏꯕ ꯁꯃꯁ꯭ꯌꯥ ꯄꯥꯎꯗ ꯐꯣꯡꯉꯤꯕ ꯅ꯭ꯌꯨꯁ ꯍꯥꯏꯇꯥꯔꯦ ꯑꯐꯕ ꯅꯨꯡꯉꯥꯏꯕ ꯑꯇ ꯐꯣꯡꯗꯕ ꯑꯁꯤꯅ ꯑꯗꯨꯗ ꯔꯣꯀꯦꯠ ꯇꯧꯔꯝꯃꯦ ꯃꯁꯤꯅ ꯑꯗꯨꯗ ꯍꯥꯠꯂꯝꯃꯦ ꯃꯥꯅ ꯈꯟꯖꯜꯔꯨꯕꯗꯨꯒꯤ ꯋꯥꯡꯃꯗ ꯂꯥꯛꯄꯗꯣ ꯑꯗꯨꯗ ꯃꯥꯅꯗꯤ ꯑꯦ ꯀꯁꯥꯔꯗꯒꯤꯗꯤ ꯑꯩ ꯃꯅꯤꯄꯨꯔꯗ ꯆꯠꯄꯅꯤ ꯃꯅꯤꯄꯨꯔꯒꯤ ꯑꯆꯤꯡꯕ ꯒꯣꯕꯤꯟꯗꯖꯤꯒꯤ ꯀꯥꯡꯁꯤ ꯃꯈꯣꯟ ꯏꯁꯣꯔꯒꯤ ꯃꯐꯝꯅꯤ ꯀꯥꯏꯅ ꯈꯜꯂꯝꯕꯗꯣ ꯃꯗꯨ ꯑꯣꯏꯔꯝꯗꯕꯗꯒꯤ ꯃꯥꯅ ꯑꯁ ꯑꯩꯅ ꯆꯠꯂꯨꯔꯤꯕ ꯋꯥꯔꯤꯁꯦ ꯀꯔꯤ ꯊꯣꯟꯁꯤꯒꯦꯅ ꯈꯜꯂꯛ ꯀꯥꯟꯗ
ꯎꯝ
ꯃꯅꯤꯄꯨꯔꯗ ꯂꯩꯔꯤꯕ ꯏꯁꯤꯡ ꯅꯨꯡꯁꯤꯠꯀꯤ ꯐꯤꯕꯝꯁꯤꯗꯤ ꯑꯣꯟꯊꯣꯛꯅ ꯅꯨꯡꯉꯥꯏꯈ꯭ꯔꯦꯗ ꯐꯖꯈ꯭ꯔꯦꯗ ꯄ꯭ꯔꯀꯤꯇꯤꯒꯤ ꯐꯖꯕ ꯑꯇꯤꯌꯥꯗ ꯄꯥꯏꯔꯤꯕ ꯎꯔꯣꯛ ꯄꯔꯦꯡ ꯄꯔꯦꯡꯁꯤꯡꯅ ꯅꯨꯡꯁꯤꯅ ꯄꯥꯏꯕ ꯈꯣꯠꯄ ꯃꯁꯤ ꯎꯔꯒꯅꯦ
ꯍꯣꯏ
ꯃꯥꯅꯦ ꯅꯣꯕꯦꯜ ꯆꯦ ꯏꯝꯐꯥꯜ ꯑꯃꯁꯨꯡ ꯏꯁꯤꯡ ꯅꯨꯡꯖꯤꯛꯀꯤ ꯐꯤꯕꯝ ꯍꯥꯏꯔ ꯊꯣꯟꯕꯅꯦꯕ
ꯃꯥ
ꯑꯁꯦꯡꯕꯗꯤ ꯑꯗꯨꯒ ꯃꯥꯅ ꯄꯥꯝꯃꯤꯕ ꯃꯅꯨꯡꯨꯒꯤ ꯊꯤꯝꯗꯨꯗꯤ ꯃꯅꯤꯄꯨꯔꯁꯤꯗ ꯆꯠꯅꯔꯤꯕ ꯂꯝꯣꯟꯆꯠ ꯁꯥꯖꯠꯇꯣ
ꯍꯣꯏ ꯍꯣꯏ
ꯑꯗꯨꯗꯤ ꯎꯠꯅꯤꯡꯕꯩ ꯋꯥꯔ
ꯏꯪꯂꯤꯁꯇꯒ ꯇ꯭ꯔꯥꯟꯁꯂꯦꯁꯟ ꯇꯧꯕꯗꯨꯗꯗꯤ ꯏꯝꯐꯥꯜ ꯑꯦꯟ ꯏꯠꯁ ꯀ꯭ꯂꯥꯏꯃꯦꯇꯤꯛ ꯀꯟꯗꯤꯁꯟ ꯍꯥꯏꯗꯨꯗꯤ ꯄꯨꯔꯥ ꯖꯣꯒ꯭ꯔꯥꯐꯤꯒꯤ ꯄꯔꯥꯒ ꯃꯥꯜꯍꯟꯕꯅꯦ
ꯑ ꯃꯥꯜꯍꯟꯕꯅꯦ
ꯏꯪꯂꯤꯁꯇꯁꯨ ꯇ꯭ꯔꯥꯟꯁꯂꯦꯠ ꯇꯧꯔ ꯇꯝꯃꯤꯗꯅ ꯃꯥꯁꯇꯔꯗ ꯀꯩꯗ ꯒ꯭ꯔꯦꯖꯨꯑꯦꯁꯟ ꯗꯔ ꯀꯩꯅꯣ ꯃꯅꯤꯞ ꯄꯨꯔꯒꯤꯁꯨ ꯅꯣꯕꯦꯜ ꯐꯖ ꯐꯖꯕ ꯌꯥꯝ ꯂꯩꯗ ꯁꯩꯔꯦꯡꯗꯕꯨ ꯍꯥꯏꯔꯣ ꯁꯩꯔꯦꯡꯗꯕꯨ ꯌꯦꯡꯉꯣꯅꯦ ꯂꯥꯏꯁ꯭ꯔꯝ ꯁꯃꯔꯦꯟꯗ꯭ꯔꯣꯅꯒ ꯏꯔꯝꯃꯤꯗꯣ ꯑ꯫ꯌꯦꯡꯉꯣꯅꯦ
ꯑꯁ ꯂꯥꯏꯁ꯭ꯔꯝ ꯁꯃꯔꯦꯟꯗ꯭ꯔꯣꯒꯤꯅꯦ
ꯎꯝ
ꯌꯣꯡꯒꯤ ꯖꯒꯣꯏ ꯑꯅ ꯁꯩꯔꯦꯡ ꯑꯝ ꯂꯩꯕꯅꯦ
ꯑꯣ
ꯑꯁ ꯃꯗꯨꯗꯒ ꯎꯠꯄꯗꯨꯗꯤ ꯃꯅꯤꯄꯨꯔꯒꯤ ꯃꯁꯛꯁꯦ ꯐꯥꯖꯅ ꯎꯠꯄꯅꯦꯍꯦ
ꯍꯣꯏ
ꯌꯣꯡꯁꯦ ꯐꯥꯔꯒ ꯁꯔꯀꯥꯁ ꯇꯧꯕ ꯃꯤꯗꯨꯅꯅꯦ ꯁꯥꯅꯤꯡ ꯁꯥꯅꯤꯡ ꯃꯑꯣꯡꯗ ꯃꯥꯅ ꯁꯔꯀꯥꯁ ꯇꯧꯗ꯭ꯔꯣ ꯑꯗꯨꯃꯥꯏꯅ ꯃꯅꯤꯄꯨꯔꯗ ꯂꯩꯔꯤꯕ ꯄ꯭ꯔꯖꯥ ꯃꯌꯥꯝꯖꯦ
ꯑꯥ
ꯑꯩꯈꯣꯏꯒꯤ ꯂꯩꯉꯥꯛ ꯄꯥꯏꯔꯤꯕ ꯃꯤꯑꯣꯏꯁꯤꯡꯁꯤꯅ ꯃꯥꯅ ꯃꯥꯅ ꯇꯧꯅꯤꯡꯕ ꯀꯨꯁꯤꯗ ꯌꯣꯡꯒꯤ ꯖꯒꯣꯏꯗꯨꯒ ꯆꯞ ꯃꯥꯟꯅꯕ ꯃꯑꯣꯡꯗ ꯖꯒꯣꯏ ꯁꯥꯍꯜꯂꯤ ꯀꯥꯏꯅ ꯈꯅꯦ ꯁꯥꯃꯔꯦꯟꯗ꯭ꯔꯣꯒꯤ ꯎꯠꯄ ꯁꯩꯔꯦꯡ ꯐꯖ ꯐꯖꯕ ꯂꯩꯕꯅꯦꯕꯣ
ꯑꯁ ꯁꯔꯦꯡꯗꯤ ꯄꯥꯝꯃꯦ ꯁꯝꯃꯔꯦꯟꯗ꯭ꯔꯁꯦ ꯐꯖꯅ ꯑꯩꯁꯦ ꯍꯥꯏꯗꯤ ꯃꯥꯒꯤ ꯐꯖꯩꯌꯦꯕ ꯌꯥꯝꯅ ꯃꯥꯒꯤ ꯑꯐ꯭ꯔꯤꯀꯥ ꯒꯤ ꯃꯔꯝꯗꯒ ꯏꯕꯒ ꯌꯥꯝ ꯂꯩꯕꯅꯦ ꯍꯥꯏꯗꯤ ꯑꯐ꯭ꯔꯤꯀꯥ ꯍꯥꯏꯗꯣ ꯃꯥꯅ ꯑꯗꯨꯝ ꯁ꯭ꯋꯥꯏꯗ ꯃꯔꯤ ꯂꯩꯅꯅ ꯄꯨꯁꯜꯂꯤꯅꯦꯕ ꯃꯦꯇꯥꯐꯣꯔ ꯑꯣꯏꯅ ꯁꯤꯖꯤꯟꯅꯩꯅꯦꯕ
ꯃꯥꯅꯤ ꯃꯥꯅꯤ
ꯍꯥꯏꯗꯤ ꯀꯩꯁꯨ ꯈꯦꯠꯅꯕ ꯅꯠꯇꯦꯅ ꯑꯥꯐ꯭ꯔꯤꯀꯥ ꯍꯥꯏꯗꯣ ꯄꯣꯁ ꯀꯣꯂꯣꯅꯤꯌꯦꯜ ꯕ꯭ꯔꯤꯇꯤꯁꯅ ꯄꯥꯜꯂꯕ ꯃꯇꯨꯡꯒꯤ ꯃꯁꯛꯅꯦꯕ ꯎꯠꯂꯤꯗꯣ ꯃꯅꯤꯄꯨꯔꯁꯤꯁꯨ ꯑꯗꯨꯅꯤꯗꯅ
ꯑꯁ ꯈꯪꯗꯦꯅꯦ ꯉꯁꯤꯗꯤ ꯋꯥꯔꯤꯁꯦ ꯅꯨꯡꯉꯥꯏꯕꯩꯔ ꯃꯇꯝꯗ ꯍꯧꯈꯤꯕ ꯈꯪꯍꯧꯗꯦꯅꯦ
ꯈꯪꯍꯧꯗꯦ ꯑꯗꯨꯅꯦ ꯃꯣꯏꯁꯨ ꯀꯩꯅꯣ ꯇꯧꯔꯒꯦ
ꯇꯨꯝꯕ ꯃꯇꯝ ꯌꯧꯁꯜꯂꯛꯑꯦ ꯉꯁꯤꯗꯤ
ꯍꯣ ꯍꯣꯏ
ꯐꯔꯦ ꯐꯔꯦ ꯑꯗꯨꯗꯤ ꯀꯣꯟꯅ ꯑꯃꯨꯛ ꯑꯥ ꯀꯣꯟꯅ ꯑꯃꯨꯛ ꯅꯨꯡꯉꯥꯏ ꯅꯨꯡꯉꯥꯏꯕ ꯋꯥꯔꯤ ꯁꯥꯟꯅꯁꯤ
ꯍꯣ ꯍꯣꯏ ꯚꯥꯏ ꯑꯩ ꯍꯌꯦꯡ ꯑꯃꯨꯛ ꯐꯖꯅ ꯇꯧꯔꯛꯀꯦ
ꯑꯣ ꯇꯧꯔꯛꯑꯣ ꯚꯥꯏ
ꯑꯩꯒꯤꯗꯤ ꯊꯦꯡꯖꯨ ꯊꯦꯡꯖꯜꯂꯦꯗꯅ
ꯍꯣ ꯍꯣꯏ ꯒꯨꯗ ꯅꯥꯏꯠ ꯒꯨꯗ ꯅꯥꯏꯠ
ꯒꯨꯗ ꯅꯥꯏꯠ ꯒꯨꯗ ꯅꯥꯏꯠ
ꯎꯝ